ꯏꯇꯥꯎ ꯅꯨꯡꯉꯥꯏꯔꯤꯕꯣ
ꯅꯨꯉꯥꯏꯔꯤꯌꯦ ꯏꯇꯥꯎ
ꯀꯩ ꯇꯧꯔꯤꯒꯦ ꯑ ꯍꯤꯡꯉꯤ ꯍꯥꯏꯇꯥꯔꯦ ꯍꯧ ꯍꯦ ꯅꯪꯒꯤ
ꯂꯩ ꯉꯝꯃꯤꯕ꯭ꯔꯣ
ꯑꯁ ꯗꯦꯂꯤ ꯈꯨꯠꯁꯥꯁꯤꯒ ꯑꯁ ꯋꯥꯔꯦ ꯋꯥꯔꯦ ꯍꯤꯡꯕꯁꯨ ꯋꯥꯔꯦ ꯍꯧꯖꯤꯛ
ꯀꯣꯏꯕ ꯈꯣꯠꯄ ꯆꯠꯇ꯭ꯔꯕꯣ
ꯀꯥꯏꯗꯦ ꯈꯨꯠꯁꯥꯗꯤ ꯃꯄꯥꯟ ꯍꯦꯛ ꯊꯣꯛ ꯊꯣꯛ ꯃꯨꯟꯒꯦ ꯇꯧꯋꯦ ꯌꯥꯗ꯭ꯔꯦ ꯆꯥꯛꯇꯤ ꯆꯥꯔꯦ ꯚꯥꯏ
ꯀꯔꯤ ꯀꯔꯤ ꯌꯦꯟꯁꯥꯡ ꯆꯥꯃꯣ
ꯉꯥꯁꯤꯁꯤꯗ ꯑꯁ ꯁꯧꯒꯔꯤ ꯆꯥꯔꯦ ꯁꯧꯒ꯭ꯔꯤꯒ ꯌꯦꯟ ꯁꯥꯥ
ꯏꯁ ꯑꯍꯥꯎꯕꯥꯅꯤ ꯌꯨꯝ ꯊꫭꯛ ꯑꯣꯏꯗ꯭ꯔꯥ ꯅꯪꯒꯤ
ꯊꯣꯛꯀꯅꯤꯗ
ꯀꯔꯝ ꯀꯥꯟꯗ
ꯑꯁ ꯅꯥꯎꯆꯥꯅꯗꯤ ꯖꯨꯂꯥꯏ ꯊꯣꯛꯃꯤꯟꯅꯁꯦ ꯑꯗꯣ ꯖꯨꯂꯥꯏ ꯍꯧꯖꯤꯛ ꯑꯦꯛꯖꯥꯝ ꯂꯩꯔꯤꯕ ꯑꯩꯒꯤ ꯖꯨꯟꯗ ꯑꯣꯏꯔꯅꯤ ꯑꯗꯣ ꯖꯨꯂꯥꯏꯗ ꯊꯣꯛ ꯀꯦ ꯏꯟꯗꯤ ꯄ꯭ꯂꯥꯟ ꯂꯩꯖ
ꯑꯣ ꯍꯣ ꯑꯩꯗꯤ ꯑꯩ ꯑꯩꯗꯤ ꯃꯊꯪ ꯊꯥ ꯖꯨꯟ ꯍꯧꯔꯛꯄꯒꯥ ꯊꯣꯛꯈ꯭ꯔꯒꯦ
ꯑꯆꯥꯥ
ꯑꯩꯗꯤ ꯆꯪꯉꯛꯔꯣꯏ
ꯏ ꯏ ꯑꯦꯁ ꯁꯏ ꯀꯩꯅꯣ
ꯑꯩꯗꯤ ꯆꯠꯅꯤꯒ ꯅꯨꯡꯉꯥꯏꯌꯦ ꯄꯩꯁꯥ ꯁꯨꯝ ꯂꯣꯏꯁꯤꯜꯍꯜꯂꯦ ꯑꯗꯨ ꯀꯩꯝ ꯀꯥꯟꯅꯗ꯭ꯔꯦꯅ ꯑꯩ ꯑꯦꯝ ꯌꯨꯗ ꯑꯣꯏꯅ ꯇꯧꯔꯛꯑꯒꯦ
ꯑꯆꯥ
ꯀꯀꯒ
ꯀ ꯀꯣ ꯑꯁ ꯑ ꯋꯥꯔꯜ ꯀꯞꯇꯤ ꯑꯗꯨꯗ ꯍꯟꯗꯛꯇꯤꯌꯥ
ꯋꯥꯔꯜ ꯀꯞꯀꯤ ꯌꯨꯝꯗ ꯑꯣꯏꯅ ꯌꯦꯡꯉꯨꯔꯒꯦ
ꯑꯁ ꯑꯩꯁꯨ ꯑꯦ ꯑꯩ ꯑꯩꯈꯣꯏꯁꯨ ꯂꯥꯛꯀꯅꯤꯍꯦ ꯀꯩꯅꯣꯅꯦ
ꯅꯪ ꯖꯨꯂꯥꯏ ꯊꯣꯛꯂꯛꯀꯅꯤ ꯗꯥꯏꯔ ꯋꯥꯔꯜ ꯀꯞꯇ ꯖꯨꯂꯥꯏ ꯂꯣꯏꯔꯅꯤ
ꯖꯂꯥꯏ ꯂꯣꯏꯔꯅꯤꯔꯣ
ꯖꯨꯟ ꯗꯦꯠ ꯑꯦꯂꯕꯦꯟ ꯗꯩꯅꯦ ꯍꯧꯗꯣꯏꯗꯣ
ꯑꯣ ꯑꯦꯂꯚꯦꯟꯗꯩ ꯍꯧꯔꯣ ꯖꯨꯂꯥꯏ ꯂꯣꯏꯔꯨꯔꯣꯅꯦ
ꯖꯨꯂꯥꯏ ꯂꯣꯏ ꯖꯨꯂꯥꯏ ꯑꯦꯂꯚꯦꯟꯗꯔ ꯇꯦꯟꯗꯔ ꯂꯣꯏꯕꯅꯦ
ꯑꯁ ꯑꯣ ꯔ ꯑꯩꯗꯤ ꯑꯩꯈꯣꯏ ꯂꯩꯅꯤꯗ ꯑ ꯀꯩꯔꯪ
ꯀꯔꯥꯡ
ꯑꯥ
ꯀꯔꯥꯡꯒꯤꯔꯄ꯭ꯏꯗ
ꯅꯪ ꯁꯅꯤꯊꯨꯅꯤ ꯂꯩꯕꯗꯣ ꯈꯪꯕ꯭ꯔꯣ
ꯁꯊꯣꯅꯤ
ꯍꯥ
ꯈꯪꯗꯦꯅꯦ
ꯑꯁ ꯑꯍꯜꯂꯨꯞ ꯈꯪꯕꯔ ꯑꯍꯜꯂꯨꯞ
ꯑꯂꯨꯞ ꯇꯥꯈ꯭ꯔꯦ
ꯑꯗꯨ ꯑꯗꯨꯃꯅꯥꯛꯇꯅꯤ꯫
ꯑꯗꯨꯗꯤ ꯌꯨꯝꯗ ꯊꯣꯛꯑꯒ ꯄꯥꯔꯇꯤ ꯑꯃ ꯇꯧ ꯌꯥꯔꯦꯅꯦ
ꯏꯁ ꯇꯧꯗ꯭ꯔꯗꯤ ꯀꯩꯅꯣ ꯕꯥꯏ꯫
ꯅꯥꯎꯁꯥꯁꯨ ꯊꯣꯛꯂꯛꯑꯒ
ꯏꯅꯥꯎꯆꯥ ꯑꯩ ꯏꯅꯥꯎꯆꯥꯗꯤ ꯑꯩ ꯑꯩꯅ ꯑꯗꯨꯝ ꯆꯤꯡꯒꯅꯤꯍꯦ ꯑꯗꯨꯗꯗꯤ
ꯎꯝ ꯅꯕꯟꯅꯤ ꯄꯨꯟꯗ꯭ꯔꯕꯣ ꯍꯧꯖꯤꯛꯀꯥꯟ꯫
ꯅ ꯅꯍꯥꯟ ꯄꯨꯟꯂꯦ ꯚꯥꯢ꯫ ꯑꯗꯨ ꯃꯥ ꯍꯧꯖꯤꯛ ꯊꯕꯛ ꯆꯤꯜꯂꯦ
ꯄ꯭ꯔꯦꯁꯔ ꯀꯨꯀꯔ
ꯌꯥꯗꯔꯦ ꯌꯥ ꯑꯩꯗꯤ ꯆꯠꯅꯤꯡꯗ꯭ꯔꯦ ꯃꯥꯏ ꯔꯨꯝꯗ ꯑꯩꯁ ꯔꯦꯁꯀꯨꯀꯔꯗꯩꯩ ꯍꯦꯜꯂꯤꯉꯣ ꯏꯁ ꯃꯨꯗꯥꯎꯅ ꯑꯣꯠꯂꯤꯅꯤꯅꯦ ꯑꯗꯨꯗ ꯄꯦꯁꯔ ꯀꯨꯀꯔꯗꯩꯩ ꯑꯣꯜꯂꯤꯅꯦ ꯃꯥꯅ
ꯃꯨꯗꯥꯎꯅꯃꯨꯛ ꯑꯣꯠꯄꯅꯦꯕ ꯃꯨꯟꯅꯕꯅ ꯈꯔ ꯇꯣꯏꯅꯕꯅ꯫
ꯅꯨꯄꯤ ꯂꯩꯒꯤꯗꯩꯩ ꯊꯤꯅ ꯍꯣꯡꯒꯔꯦꯍꯦ
ꯁꯤ ꯌꯥ ꯌꯥꯗ꯭ꯔꯝꯅꯦ ꯌꯥꯗ꯭ꯔꯝꯅꯦ ꯑꯗꯨ ꯉꯥꯛꯇꯅꯤ ꯉꯥꯡꯅꯔꯤꯁꯤ꯫ ꯅꯨꯄꯤꯅ ꯅꯝꯊꯦꯛꯑꯒ ꯐꯝꯊꯦꯛꯑꯒ
ꯅꯨꯄꯤꯅ ꯀꯟꯇ꯭ꯔꯣꯂꯔꯒꯤ ꯇꯥꯏꯞꯇ ꯁꯥꯟꯅ ꯂꯩꯔꯦ ꯃꯥꯕ ꯌꯦꯁ ꯌꯦꯁ ꯌꯦꯁ ꯁꯕꯨꯗꯤ ꯁꯥꯅꯤꯕ ꯑꯗꯨꯒ
ꯎꯝ ꯉꯝꯗꯦꯗ ꯉꯝꯗꯕꯗꯣ ꯀꯩꯝꯇ ꯉꯝꯗꯕꯗꯣ ꯀꯦꯀꯦꯁꯨ ꯀꯟꯅ ꯅꯥꯔꯤꯅꯦ ꯍꯧꯖꯤꯛꯁꯦ
ꯀꯦꯀꯦꯔꯣ
ꯎꯝ
ꯀꯩ ꯅꯥꯔꯤꯒꯦ ꯃꯥ
ꯃꯥ ꯑꯅꯥ ꯂꯥꯏꯌꯦꯡ ꯈꯪꯗꯦ ꯑꯅꯥ ꯂꯥꯏꯌꯣꯡ ꯈꯪꯗꯕꯤ ꯂꯥꯏꯍꯧ ꯁꯥꯔ ꯂꯩꯕꯗꯣ
ꯑꯣ ꯑꯁ
ꯃꯥꯏꯗꯣ ꯗꯦꯡꯒꯤ ꯑꯣꯏ ꯗꯦꯡꯒꯤꯒꯨꯝꯕ ꯑꯣꯏꯖꯥꯠ ꯂꯥ ꯑꯗꯨ ꯈꯪꯗꯅꯦ ꯃꯥꯗꯣ ꯍꯌꯦꯡ ꯌꯦꯡꯉꯨ ꯅꯤ ꯍꯥꯏꯕꯅꯤ
ꯁꯤ ꯈꯨꯠꯁꯥꯁꯤꯗ ꯑꯁ ꯅꯥꯕꯨ ꯅꯥꯔꯗꯤ ꯊꯤ ꯋꯥꯅꯤ
ꯅꯥꯎꯆ ꯋꯥꯔꯃꯦ ꯀꯣꯏꯆꯦꯟ ꯆꯦꯟꯕꯗ ꯀꯦꯒꯦ ꯑꯗꯨ ꯂꯩꯕ ꯇꯥꯂꯤꯕꯅ ꯃꯥꯗꯣ ꯋꯥꯔꯦ ꯑꯗꯨꯒꯤ ꯅꯪꯒ ꯋꯥꯔꯤ ꯁꯥꯟꯅꯔꯣꯅ꯫
ꯎꯝ ꯑꯩ ꯉꯁꯥꯏ ꯋꯥꯔꯤꯗꯤ ꯁꯥꯟꯅꯕꯅꯦ ꯃꯥ ꯀꯔꯤꯌꯥꯒꯤ ꯇꯧꯔꯛꯑꯝꯕꯅꯦ
ꯎꯝ
ꯑꯁ ꯑꯗꯣꯝꯗꯤ ꯁꯥꯗ꯭ꯔꯣ
ꯁꯝ ꯁꯥꯏ ꯁꯥꯔꯁꯨ ꯃꯈꯥꯗ ꯂꯩꯕꯤꯅꯤ ꯑꯩꯈꯣꯏꯗꯤ ꯑꯗꯨꯝ ꯌꯥꯝ ꯀꯟꯅ ꯁꯥ
ꯔꯣꯟꯗꯤ ꯅꯨꯡꯉꯥꯏꯌꯦ
ꯐꯦꯟꯗꯣ ꯑꯁ ꯑꯩꯁꯨ ꯉꯁꯤ ꯗꯥꯏꯔꯤꯌꯥ ꯇꯧ ꯉꯁꯤ ꯃꯉꯥꯔꯛ ꯆꯦꯜꯂꯦ ꯑꯩ
ꯑꯁ ꯀꯩ ꯆꯥꯔꯨ ꯀꯩ ꯆꯥꯔꯨꯒꯦ
ꯑꯁ ꯎꯃꯣꯔꯛ ꯇꯣ ꯃꯣꯏꯅ ꯄꯣꯔꯛ ꯑꯦꯅ ꯎꯃꯣꯔꯛꯇꯣ ꯇꯞꯇꯥꯏ ꯃꯦꯁꯟꯂ ꯉꯔꯥꯡ ꯅꯍꯥꯟꯁꯦ ꯑꯗꯩꯗꯤ ꯉꯁꯤ ꯅꯨꯡꯗꯥꯡ ꯉꯔꯥꯡ ꯅꯨꯃꯤꯗꯥꯡꯗꯨꯁꯨ ꯐꯦꯟꯗꯣ ꯑꯩ ꯇꯤꯈꯠꯇꯅ ꯂꯩꯈꯠꯂꯒ ꯇꯨꯝꯕ
ꯑꯝ
ꯑꯗꯨ ꯑꯗꯨꯝ ꯀꯩ ꯍꯥꯏꯅꯤ ꯁꯥꯁꯨ ꯁꯥꯕꯅꯤꯅ ꯇꯨꯝꯕꯗ ꯐ꯭ꯨꯔꯤꯠꯇꯨ ꯂꯧꯊꯣꯛꯑ ꯇꯨꯝꯕ ꯑꯗꯩꯗꯤ ꯅꯣꯡꯉꯥꯜꯂꯀꯥꯟꯗꯗꯤ ꯄꯨꯛꯇꯨ ꯕꯨ꯭ꯔꯛ ꯕ꯭ꯔꯥꯛ ꯕꯨ꯭ꯔꯛ ꯕ꯭ꯔꯥꯛ ꯇꯧꯔꯦ ꯑꯗꯩ ꯑꯗꯨꯝ ꯃꯪ ꯃꯪꯅ ꯃꯪꯅ ꯃꯤꯀꯞ ꯊꯣꯛꯂꯛꯑꯦ ꯄꯨꯛ ꯅꯨꯡꯉꯥꯏ ꯇꯕꯩ ꯆꯦꯟꯕꯅꯦꯃꯤ ꯑꯌꯨꯛ ꯄꯨꯡ ꯇꯔꯨꯛ ꯃꯈꯥꯏꯗꯒꯤ ꯆꯦꯟꯕꯅꯦ ꯍꯧꯖꯤꯛ ꯄꯨꯡ ꯄꯨꯡ ꯅꯤꯄꯥꯟ ꯁ꯭ꯋꯥꯏꯐꯥꯎ ꯑꯗꯨꯝ ꯆꯦꯜꯂꯤꯦ
ꯑꯣ ꯇꯨꯔꯥ ꯀꯩꯅꯣꯝꯃ ꯆꯥꯔꯨꯅꯦ
ꯆꯔꯦ ꯆꯔꯦ ꯆꯥꯛꯆ ꯇꯣꯛꯑ ꯆꯥꯈ꯭ꯔꯦ ꯑꯩ
ꯑꯁ ꯐꯔꯦ ꯐꯔꯦ ꯌꯥꯅꯤ
ꯆꯥꯛꯆ ꯇꯣꯛꯑ ꯌꯥꯝ ꯊꯛꯑꯦꯕ
ꯍꯜꯂꯣ
ꯅꯪ ꯑꯦꯛꯖꯥꯝ ꯀꯌꯥꯝ ꯀꯔꯝ ꯀꯥꯟ ꯂꯩꯕꯅꯣ
ꯑꯩ ꯗꯩꯠ ꯍꯧꯖꯤꯛ ꯅꯍꯥꯟ ꯑꯍꯨꯝ ꯄꯤꯔꯦ ꯍꯧꯖꯤꯛ ꯑꯍꯨꯝ ꯋꯥꯠꯂꯤ ꯗꯩꯠ ꯋꯥꯟꯗ ꯑꯃ ꯂꯩꯏ ꯁꯚꯦꯟꯇꯤꯟꯗ ꯁꯚꯦꯟꯗ ꯑꯃ ꯑꯗꯨꯒ ꯐꯣꯔꯇꯤꯟꯗ ꯑꯃ
ꯑꯣ ꯒꯦꯐ
ꯌꯦ ꯎꯁ ꯋꯥꯏ ꯗꯤꯌꯨꯁꯦ ꯄꯨꯔꯥ ꯂꯋꯥꯏꯅꯦ ꯉꯣ ꯗꯦꯠꯁꯤꯠ ꯑꯍꯨꯝꯔꯥꯎ ꯍꯣꯡꯉꯤ ꯅꯅꯦ ꯄ ꯍꯣꯡ ꯍꯣꯡꯉꯦ ꯑ ꯇꯤꯀꯦꯠ ꯀꯛ ꯀꯛ ꯈꯔꯕ ꯃꯤ ꯁꯤꯡꯗꯣ ꯆꯄꯅꯤꯅꯦ
ꯍꯣꯏ ꯌꯥ ꯇꯤꯛꯀꯦꯠ ꯀꯦꯟꯁꯦꯜ ꯆꯠꯇ꯭ꯔꯗꯤ
ꯑꯁꯦꯡꯕꯅꯤ ꯑꯩꯈꯣꯏꯁꯦ ꯗꯦꯠ ꯇꯨ ꯗꯔ ꯊ꯭ꯔꯤ ꯗꯔ ꯂꯣꯏꯕꯅꯦꯕ
ꯑꯥ
ꯑꯗꯨꯒ ꯑꯣꯖꯥꯁꯤꯡ ꯀꯩ ꯇꯧꯕꯖꯥꯠꯅꯣ ꯀꯩꯅꯣ ꯈꯪꯗ꯭ꯔꯦ ꯃꯣꯏꯁꯨ ꯚꯦꯀꯦꯁꯟ ꯀꯩꯅꯣꯝꯃ ꯇꯧ ꯍꯥꯏꯕꯅꯦꯕ ꯑꯗꯣ ꯃꯣꯏꯁꯨ ꯚꯦꯀꯦꯁꯟ ꯐꯪ ꯌꯥꯝ ꯐꯪꯗ꯭ꯔꯦ ꯍꯥꯏꯕ ꯀꯩꯅꯣ ꯍꯥꯏꯕ꯭ꯔ ꯍꯣꯡꯉꯛ ꯑꯅꯦꯕ
ꯑꯗꯨꯝ ꯇꯣꯜꯂꯦꯗ ꯑꯩꯁꯨ ꯃꯃꯥꯡ ꯃꯃꯥꯡ ꯑꯩꯁꯨ ꯀꯩꯅꯣꯗ ꯁꯦꯀꯦꯟ ꯌꯥꯔꯣꯏ ꯃꯥꯜꯂꯦ ꯀꯩꯅꯣꯗꯣ ꯑꯩꯈꯣꯏꯗ ꯇꯤꯀꯦꯠꯇꯣ ꯀꯛꯊꯣꯛꯎꯔꯦ ꯀꯧꯔꯒ ꯑꯩꯈꯣꯏꯅ ꯑꯃꯨꯛ ꯉꯟꯈꯠꯂꯛꯄ ꯊꯦꯡꯅ ꯇꯧꯅꯤ ꯇꯧꯔꯝ ꯕꯗꯩ ꯉꯟꯈꯠꯂꯛꯄ
ꯑꯥ
ꯑꯗꯨꯏ ꯇꯤꯛꯀꯦꯠꯇꯨ ꯀꯦꯟꯁꯦꯜ ꯇꯧꯔꯦ ꯉꯟꯈꯠꯂꯛꯄ ꯍꯥꯏꯁꯤꯗꯤ ꯑꯃꯨꯛ ꯇꯤꯛꯀꯦꯠꯇꯨ ꯇꯥꯡꯈꯠꯂꯤꯗꯅ ꯍꯥꯏꯗꯤ ꯉꯟꯅ ꯀꯛꯑꯝꯃꯤꯅ ꯈꯨꯗꯛꯇ ꯀꯛꯁꯤꯜꯂꯃꯤꯅ ꯇꯤꯀꯦꯠꯇꯨ ꯀ ꯂꯨꯄꯥ ꯂꯤꯁꯤꯡ ꯇꯔꯥꯅꯤꯊꯣꯏꯗ ꯇꯔꯥꯅꯤꯊꯣꯏ ꯆꯥꯝꯃꯉꯥꯗ ꯀꯩꯅꯣ ꯀꯛꯑꯦ ꯂꯨꯄꯥ ꯂꯤꯁꯤꯡ ꯃꯔꯤ ꯃꯥꯡꯉ
ꯅꯨꯡꯉꯥꯏꯇꯕꯅꯦꯕ ꯀꯣꯂꯦꯖꯁꯦ ꯑꯗꯨꯃꯥꯏꯅ ꯇꯧꯕꯗꯣ
ꯍꯣꯏ ꯑꯁ ꯃꯣꯏ
ꯁꯅ ꯁꯔꯦ ꯄꯣꯠꯇꯨ
ꯎꯝ
ꯁꯨꯝ ꯁꯥꯡꯗꯅ ꯁꯨꯝ ꯂꯩ ꯑꯗꯩ ꯑꯃꯃꯨꯛ ꯍꯥꯏ ꯑꯃꯃꯨꯛ ꯍꯥꯏ ꯔꯨꯇꯤꯟꯗꯣ ꯑꯃꯃꯨꯛ ꯊꯣꯛ ꯑꯃꯃꯨꯛ ꯊꯣꯛ
ꯀꯥꯟꯅꯗꯦ ꯕꯥꯏ ꯂꯥꯏꯔꯤꯛ ꯄꯥꯅꯤꯡꯉꯣ ꯄꯥꯕ ꯅꯠꯇꯦꯕ ꯍꯣꯏ ꯀꯅꯥꯁꯨ ꯄꯥꯗꯦ ꯍꯧꯖꯩ ꯅꯨꯃꯤꯠ ꯑꯩꯈꯣꯏ ꯋꯥꯟ ꯂꯩꯅ ꯍꯧꯖꯤꯛ ꯊ꯭ꯔꯇꯤ ꯑꯗꯨꯋꯥꯏꯗ ꯃꯤ ꯑꯗꯨꯝ ꯄꯥ ꯍꯧꯅꯦꯕ
ꯎꯝ
ꯅꯥꯏꯟ ꯊꯥꯔꯇꯤ
ꯒꯦꯞꯇꯣ ꯑꯗꯨꯝ ꯑꯩꯈꯣꯏꯗꯤ ꯒꯦꯞ ꯄꯤꯗꯦꯕ ꯑꯗꯨꯝ ꯉꯁꯤ ꯂꯩꯔꯒ ꯍꯌꯦꯡ ꯑꯗꯨꯝ ꯑꯦꯛꯖꯥꯝ ꯂꯩ ꯂꯩꯕ ꯍꯥꯏꯗꯤ ꯁꯞꯖꯦꯛ ꯇꯔꯦꯠꯁꯦ ꯁꯞꯖꯦꯛ ꯇꯔꯦꯠ ꯊꯥꯕꯗꯣ ꯅꯨꯃꯤꯠ ꯅꯤꯄꯥꯜꯅꯤꯗ ꯂꯣꯏꯁꯤꯜꯂꯦꯕ
ꯑꯣ
ꯁꯟꯗꯦꯒꯤ ꯒꯦꯞ ꯈꯛꯇꯪ ꯂꯩꯔꯒ
ꯑꯁ ꯑ ꯌꯦꯞꯀꯥꯟꯅꯗꯤ ꯃꯥꯏ ꯑꯁ ꯃꯣꯏꯁꯨ ꯀꯩ ꯇꯧꯖꯥꯠꯅꯣ ꯑ
ꯀꯥꯟꯅꯗꯦꯕ ꯁꯥꯡꯅ ꯁꯥꯡꯅ ꯒꯦꯞꯈꯔ ꯄꯤꯁꯤꯟ
ꯑꯗꯨꯅꯤ ꯗꯤ ꯌꯨ ꯇꯝꯕ ꯂꯣꯏꯗꯤ ꯍꯥ ꯑꯩ ꯁꯤꯟꯖꯦ ꯍꯦ ꯑꯗꯨꯗꯤ ꯋꯥꯔꯜ ꯋꯥꯔꯜ ꯀꯞ ꯂꯣꯏꯕꯒꯤ ꯐꯤꯚꯔꯗ ꯁꯥꯟꯅꯍꯧꯅꯤꯡꯉꯅꯤ ꯁꯥꯟꯅꯁꯦ
ꯍꯟꯗꯛꯇꯤ ꯀꯔꯤ ꯀ꯭ꯂꯇ ꯀꯔꯤ ꯂꯝꯗ ꯂꯩꯗꯣꯏꯅꯣ
ꯑꯠꯆꯥ ꯋꯥꯔꯜ ꯀꯞ ꯀꯤꯔꯣ
ꯍꯣꯏ
ꯑꯩꯁꯦ ꯌꯥꯃꯦ
ꯑꯩꯗꯤ ꯑꯥꯔꯖꯦꯟꯇꯤꯅꯥꯒ ꯑꯥꯔꯖꯦꯟꯇꯤꯅꯥ ꯏꯁꯄꯦꯟꯒꯗ ꯂꯩꯔꯅꯤ ꯑꯩꯗꯤ
ꯑꯩꯁꯨ ꯑꯥꯔꯖꯦꯟꯇꯤꯅꯥ ꯏꯁꯄꯦꯟꯒ ꯏꯪꯂꯦꯟ ꯂꯩ
ꯏꯪꯂꯦꯟꯒ
ꯑ ꯑꯗꯨꯕꯨ ꯉꯁꯤ ꯃꯣꯏ ꯏꯁꯀ꯭ꯋꯥꯠ ꯂꯤꯁ ꯊꯣꯛꯄꯗꯨ ꯑꯩꯅ ꯄꯥꯝꯕ ꯅꯨꯄꯥꯗꯨ ꯌꯥꯎꯔꯝꯗ꯭ꯔꯦꯅꯦ
ꯀꯅꯥꯅꯣ ꯀꯣꯜꯂꯣ
ꯀꯣꯜꯅꯦꯕ ꯑꯁ ꯌꯥꯎꯗꯦ ꯃꯥ ꯌꯥꯎꯗ꯭ꯔꯦ ꯐꯣꯗꯦꯟ ꯌꯥꯎꯗ꯭ꯔꯦ
ꯀꯅꯥ ꯀꯅꯥꯅꯣ ꯌꯥꯝ ꯌꯥꯎꯗꯦ ꯑꯩꯗ
ꯌꯥꯝ ꯌꯥꯎꯗꯕꯅꯤ ꯇ꯭ꯔꯦꯟꯁꯨ ꯌꯥꯎꯗꯕꯅꯤ ꯇ꯭ꯔꯦꯟ
ꯑꯣ ꯀꯔꯤ ꯀꯔ ꯃ ꯀꯅꯥ ꯃꯣꯏ ꯏꯪꯪꯂꯟ ꯀꯣꯁꯤ ꯀꯅꯥꯅꯣ
ꯊ
ꯏꯪꯂꯟꯒꯤ ꯀꯣꯁ ꯑ
ꯀꯣꯁ ꯑꯁ ꯑꯅꯧꯕ꯭ꯔꯥ ꯃꯥ ꯇꯧꯅꯦ
ꯌꯦ ꯚꯥꯏ ꯑꯗꯣ ꯃꯇꯝ ꯇꯥꯔꯦ ꯑꯩ ꯊꯝꯃꯒꯦꯀꯣ
ꯍꯣ ꯚꯥꯏ ꯐꯔꯦ ꯐꯔꯦ ꯑꯣꯀꯦ ꯎ ꯐꯔꯁꯦ